ꯑ ꯇꯌꯦ
ꯀꯗꯧꯔ
ꯀꯅꯥꯒ ꯋꯥꯔꯤ ꯁꯥꯏꯅꯣ ꯉꯁꯥꯏ ꯍꯥ ꯀꯅꯥꯒ ꯋꯥꯔꯤ ꯁꯥꯗꯨꯅꯣ
ꯏꯃꯥꯟꯅꯕ ꯈꯣꯏꯒꯁꯟꯅꯔꯝꯕꯅꯤꯅ
ꯎꯝ ꯃꯣꯏꯁꯨ ꯌꯥꯎꯕ꯭ꯔꯣ
ꯍꯥ
ꯃꯣꯏꯁꯨ ꯌꯥꯎꯕ꯭ꯔꯣ ꯍꯥꯏꯕ
ꯅꯦꯠꯋꯔꯛ ꯅꯨꯡꯉꯥꯏꯇꯦ ꯇꯥꯕ꯭ꯔꯣ ꯍꯜꯂꯣ
ꯑꯥ ꯇꯥꯕ꯭ꯔꯣ ꯎꯝ ꯎꯝ
ꯍꯜꯂꯣ
ꯇꯥꯗꯔꯣ ꯍꯥꯎ ꯍꯥꯎ
ꯍꯜꯂꯣ
ꯍꯥꯎ ꯃꯤꯅ ꯀꯧꯔꯁꯨ ꯈꯨꯝꯃꯛꯇꯦ
ꯇꯥꯕ꯭ꯔꯣ
ꯍ ꯍꯣ ꯇꯥꯏꯌꯦ ꯇꯥꯏ
ꯎꯝ ꯎꯝ ꯃ꯭ꯔꯊꯣ
ꯂꯣꯛ ꯊꯨꯡꯉꯒꯒ ꯂꯩꯔꯦ ꯑꯩ ꯑꯩ ꯈꯅꯥꯎꯁꯦ ꯀꯩꯅꯣꯝꯃ ꯇꯧꯔꯦꯕ ꯎꯝ ꯑꯩ ꯋꯥ ꯉꯥꯡꯕꯁꯤ ꯁꯦꯡꯕ꯭ꯔ ꯎꯝ
ꯁꯦꯡꯉꯤꯗ ꯀꯦꯝ ꯇꯧꯗꯦ
ꯑꯁ ꯑꯩꯗꯤ ꯁꯦꯡꯉꯝꯗꯧ ꯃꯥꯟꯗꯦ
ꯁꯦꯡꯉꯦ ꯀꯌꯦꯝ ꯇꯧꯗꯦ
ꯈꯅꯥꯎꯁꯤ ꯀꯩꯅꯣꯝꯃ ꯇꯧꯋꯦꯕꯀꯣ ꯍꯀꯠꯆꯕꯒꯨꯝ ꯀꯔꯤ ꯍꯥꯏꯁꯤꯔ ꯎꯝ ꯂꯣꯏ ꯐꯨꯜꯂꯒ ꯂꯩ ꯍꯤꯗꯥꯛ ꯍꯤꯗꯥꯛ ꯆꯥꯅꯕ ꯂꯩꯇꯕꯅꯦꯌꯦ
ꯂꯩꯌꯨ ꯀꯩꯅꯣ
ꯎꯝ
ꯂꯩ ꯌꯥꯗ꯭ꯔꯣ
ꯂꯩꯕ ꯁꯪꯗꯕ
ꯍꯥ ꯑ
ꯍꯨꯝ ꯍꯨꯝ ꯆꯥꯕꯗꯤ ꯆꯥꯅꯤꯡꯕꯅꯦꯕ ꯑꯁ ꯉꯔꯥꯡ ꯑꯩ ꯃꯪꯗꯨꯗꯤ ꯑꯁ ꯅꯣꯛꯅꯤꯡꯉꯦꯗ ꯑꯃꯨꯛꯀ
ꯀꯃꯥꯏꯅ ꯇꯧꯕ꯭ꯔꯣ ꯍ
ꯑꯦ ꯑꯩꯒꯤ ꯃꯥꯡꯗꯣ ꯑꯗꯨꯒꯨꯝꯕꯗꯣ ꯑꯃꯠꯇ ꯃꯥꯡꯗ꯭ꯔꯤꯑꯕ ꯉꯔꯥꯡ ꯑꯩꯒꯤ ꯃꯥꯡꯗꯣ ꯎꯝ
ꯎꯝ
ꯑꯩ ꯍꯥꯏꯗꯤ ꯍꯥꯏꯅꯤꯡꯗꯦꯕ ꯊꯤ ꯊꯤ ꯐꯥꯏꯖꯤꯜꯂꯒꯀꯣ
ꯑꯥ
ꯑꯗꯩ ꯈꯨꯠꯇ ꯈꯨꯠꯅ ꯄꯥꯏꯔꯒ ꯀꯔꯤꯔꯥ ꯑꯃꯨꯛꯀꯥ ꯁꯥꯟꯅꯕ ꯑꯗꯨꯒꯥ ꯏꯁꯤꯡꯅꯁꯨ ꯆꯝꯗꯕꯤꯗꯥ ꯐꯤꯅꯁꯨ ꯑꯃꯨꯛꯀꯥ ꯆꯥꯝꯃꯒ ꯂꯩꯔꯝꯕ ꯌꯥꯝ ꯅꯣꯛꯅꯤꯡꯉꯕꯅꯦ ꯑꯩ ꯃꯥꯡꯅꯣ
ꯑꯁꯤꯡꯕ ꯌꯥꯝ ꯃꯥꯟꯕꯅꯦꯕ ꯑꯗꯣ ꯃꯥꯡꯗ ꯑꯃꯨꯛ ꯑꯣꯏꯔꯒ ꯂꯩꯔꯝꯕ
ꯎꯝ ꯀ꯭ꯂꯥꯁ ꯏꯁ ꯃꯔꯛ ꯃꯔꯛꯇ ꯀ꯭ꯂꯥꯁ ꯇꯨꯋꯦꯜꯐ ꯀ꯭ꯂꯥꯁ ꯇꯨꯋꯦꯜꯐ ꯒꯨꯝꯕ ꯀ꯭ꯂꯥꯁ ꯏꯂꯦꯚꯦꯟꯒꯨꯝꯕ ꯀꯥꯔꯛꯄꯁꯨ ꯌꯥꯎꯕꯅꯤꯅ‌ꯦ ꯁꯦꯀꯦꯟꯗꯔꯤ ꯂꯥꯏꯐ ꯏꯁꯇꯥꯏꯜ ꯑꯗꯨꯒ ꯀꯣ
ꯎꯝ
ꯃꯥꯡꯁꯤꯖꯨ ꯖꯥꯠ ꯖꯥꯠꯅꯤ
ꯍꯥꯏ ꯁ꯭ꯀꯨꯜ ꯀꯥꯕ ꯃꯇꯝꯗ ꯑꯩꯈꯣꯏꯒ ꯀ꯭ꯂꯥꯁ ꯄꯨꯟꯕ ꯅꯨꯄꯤ ꯑꯃ ꯊꯤ ꯐꯥꯏꯗꯣꯛꯄꯗ
ꯑꯗꯨꯀꯥꯟꯗ ꯀ꯭ꯂꯥꯁ ꯐꯣꯔ ꯑꯗꯨꯝ ꯑꯣꯏꯔꯝꯅꯤ ꯑꯗꯨ ꯃꯥ ꯋꯥꯁꯔꯨꯝ ꯆꯠꯅꯤꯡꯉꯤ ꯍꯥꯏꯕꯀꯣ ꯑꯗꯣ ꯑꯣꯖꯥꯅ ꯃꯥꯗꯣ ꯂꯥꯏꯔꯤꯛ ꯇꯥꯛꯑꯒ ꯂꯩꯕꯒꯤ ꯑꯥ ꯌꯥꯗꯕ ꯊꯣꯛꯍꯟꯗꯕ ꯃꯄꯥꯟꯗ ꯑꯗꯨꯗꯤ ꯃꯥꯗꯣ ꯑꯥ ꯑꯗꯨꯝ ꯊꯤꯗꯣ ꯐꯥꯏꯖꯤꯟꯈ꯭ꯔꯦꯕ ꯃꯥꯗꯣ ꯑꯔꯩ ꯑꯃꯨꯛꯀꯁꯨ ꯏꯀꯥꯏꯕ ꯈꯪꯗꯕꯅꯦꯕ ꯑꯗꯨ ꯅꯨꯄꯤꯗꯣ ꯊꯤ ꯐꯥꯏꯖꯤꯟꯕꯩ ꯑꯣꯖꯥꯁꯨ ꯎꯄꯥꯏ ꯂꯩꯇ꯭ꯔꯕ ꯋꯥꯅꯤꯗꯥ ꯑꯗꯨꯒ ꯃꯤꯅꯁꯨ ꯑꯃꯨꯛꯀꯥ ꯃꯥꯕꯨ ꯂꯣꯏꯅ ꯀꯔꯤ ꯍꯥꯏꯁꯤꯔꯥ ꯌꯦꯡꯅꯕꯒꯤ ꯃꯥꯗꯣ ꯑꯃꯨꯛꯀꯥꯁꯨ ꯏꯀꯥꯏꯈꯔꯥꯕ ꯃꯥꯜꯂꯦꯕ ꯑꯃꯨꯛꯀꯥꯖꯨ ꯀꯥꯞꯔꯛꯄ ꯃꯥꯗꯣ ꯌꯥꯝ ꯅꯣꯛꯅꯤꯡꯉꯦ ꯑꯗꯨꯒꯤ ꯑꯗꯨ ꯅꯠꯇꯕ ꯑꯃ ꯂꯩꯅꯤ ꯎꯝ ꯑꯩꯈꯣꯏ ꯁꯤꯐꯥꯏ ꯂꯩꯌꯦꯕꯀꯣ ꯇꯥꯕ꯭ꯔꯣ
ꯇꯥꯏꯌꯦ ꯇꯥꯏ
ꯇꯥꯕꯔꯣ ꯑꯥ ꯁꯤꯐꯥꯏ ꯂꯥꯛꯑꯦꯕꯀꯣ ꯑꯩꯈꯣꯏꯒꯤ ꯏꯪꯈꯣꯜ ꯆꯠ ꯄ ꯂꯝꯕꯤꯗ ꯃꯣꯏ ꯂꯩꯕ ꯑꯗꯨꯒꯤ ꯎꯝ ꯀꯔꯤ ꯍꯥꯏꯁꯤꯔꯥ ꯑꯩꯈꯣꯏ ꯏꯪꯈꯣꯜ ꯆꯠꯄ ꯂꯝꯕꯤꯗ ꯃꯣꯏ ꯁꯤꯐꯥꯏꯁꯤꯡꯗꯨꯅ ꯑꯗꯨꯝ ꯊꯤ ꯐꯥꯏꯖꯤꯟꯕ ꯑꯁ ꯃꯣꯏꯗꯤ ꯃꯤ ꯌꯥꯝꯕꯅꯤꯅꯀꯣ ꯃꯤꯁꯨ ꯑꯃꯨꯛꯀꯥ ꯌꯥꯝꯕꯗꯣ ꯃꯣꯏꯊꯤ ꯐꯥꯏꯕꯤꯕꯁꯨ ꯌꯥꯝꯈ꯭ꯔꯦꯕ ꯑꯅꯣ ꯑꯥ ꯍꯅꯨꯕꯤ ꯍꯅꯨꯕꯤ ꯑꯃ ꯂꯩꯌꯦꯕ ꯃꯣꯏ ꯏꯪꯈꯣꯜ ꯖꯒꯥꯗ ꯊꯤ ꯑꯗꯨꯝ ꯐꯥꯏꯕꯤꯕꯒꯤꯀꯣ ꯃꯥꯗꯣ ꯁꯥꯎꯕ ꯑꯗꯨꯒꯤ ꯑꯥ ꯁꯤ ꯁꯤꯐꯥꯏ ꯅꯨꯄꯥꯁꯤꯅ ꯃꯥꯅ ꯁꯥꯎꯋꯦ ꯀꯝꯄ꯭ꯂꯦꯟ ꯇꯧꯕ ꯑꯗꯩ ꯀꯔꯤꯒꯤ ꯅꯣꯏ ꯁꯤꯗ ꯊꯤ ꯑꯗꯨꯝ ꯐꯥꯏꯖꯤꯟꯕ꯭ꯔꯣꯅ ꯁꯨꯃꯥꯏꯅ ꯆꯥꯏꯕ ꯑꯗꯨꯒꯤ ꯁꯤꯐꯥꯏꯁꯤꯅ ꯐꯥꯏꯔ‍ꯦ ꯐꯥꯏꯔꯦ ꯅ ꯍꯥꯏꯌꯦꯕ ꯌꯥꯎꯕ ꯑꯍ ꯀꯔꯤꯒꯤ ꯅꯣꯏꯁꯤꯗ ꯊꯤ ꯑꯗꯨꯝ ꯈꯥꯏꯕ꯭ꯔꯥ ꯍꯥꯏꯔꯒ ꯁꯤꯐꯥꯏꯅ ꯐꯥꯏꯔꯦ ꯐꯥꯏꯔꯦ ꯍꯥꯏꯒ‌ꯦꯔ
ꯁꯧꯍꯟꯅꯤꯡꯉꯏꯅꯤ ꯑꯣꯏꯔꯝꯅꯤ
ꯑ ꯑꯁ ꯃꯣꯏꯒꯤ ꯊꯤꯗꯅꯀꯣ ꯄ꯭ꯔꯦꯡ ꯄ꯭ꯔꯦꯡ ꯄ꯭ꯔꯦꯡꯗ ꯐꯥꯏꯕꯤꯔꯒꯀꯣ ꯑꯗꯩ ꯑ ꯅꯥꯄꯤꯅ ꯑꯃꯨꯛꯀ ꯀꯨꯞꯄꯤꯔꯒ ꯂꯩꯕꯗꯣ ꯑꯁ ꯑꯗꯨꯝ ꯎꯑꯦꯌꯦ ꯂꯝꯕꯤ ꯃꯅꯥꯛꯇꯐꯥꯏꯕꯤꯕꯒꯤꯀꯣ
ꯎꯝ
ꯃꯤꯠꯅꯣ ꯑꯗꯨ ꯀꯔꯤ ꯍꯥꯏꯁꯤꯔꯥ ꯃꯣꯏꯒꯤ ꯊꯤꯁꯨ ꯀꯔꯤ ꯍꯥꯏꯔꯥ ꯆꯥꯛ ꯀꯌꯥꯃꯨꯛꯁꯨ ꯆꯥꯕꯒꯤꯔꯣ ꯃꯣꯏꯁꯤ ꯊꯤꯕꯣꯡꯁꯨ ꯌꯥꯝ ꯂꯥꯎꯋꯦ ꯑꯗꯨꯒ ꯊꯤꯁꯨ ꯌꯥꯝꯃꯤ ꯃꯣꯏꯒꯤꯁꯤꯅ ꯁꯨꯃꯥꯏꯅ ꯍꯥꯏꯕ
ꯎ
ꯎꯝ
ꯇꯟꯕ ꯉꯥꯛꯇꯅꯤꯗ ꯑꯁꯨꯛ ꯀꯨꯏꯅ ꯂꯩꯔꯒ ꯃꯣꯏꯒꯤ ꯋꯥꯁꯔꯨꯝꯐꯥꯎ ꯁꯥꯕ ꯉꯝꯗꯦ ꯃꯣꯏꯗꯣ ꯑꯁ ꯅꯨꯊꯤꯜ ꯆꯨꯞꯄꯥ ꯐꯝꯃꯒ ꯋꯥꯔꯤ ꯁꯥꯔꯒ ꯂꯩꯕꯅꯦꯕ
ꯎꯝ ꯑꯩꯈꯣꯏꯔꯣꯝꯗꯁꯨ ꯂꯩ ꯃꯣꯏꯗꯤ ꯑꯩ ꯑꯩ ꯑꯩꯈꯣꯏꯒ ꯂꯥꯞꯅꯕꯅꯤꯅ ꯈꯪꯗꯦ
ꯎ ꯃꯣꯏ ꯈꯨꯟꯗꯗꯤ ꯀꯔꯤꯝ ꯇꯧꯗꯕ ꯅꯠꯇ꯭ꯔꯣ
ꯇꯕꯨꯏ ꯈꯣꯏꯗ ꯇꯧꯔꯁ ꯑꯦꯗꯤ ꯌꯦ ꯍꯣꯏꯗꯤ
ꯑꯩꯈꯣꯏꯗꯤ ꯑꯁ ꯍꯟꯗꯛꯁꯦ ꯏꯪꯈꯣꯜ ꯑꯜꯂꯛꯄꯗꯗꯤ ꯌꯥꯗ꯭ꯔꯦ ꯊꯤꯅ
ꯄ꯭ꯔꯥꯏꯁꯅꯦ
ꯑꯩꯈꯣꯏ ꯏꯪꯈꯣꯜꯔꯣꯝꯗꯗꯤ ꯑꯃꯨꯛꯀ ꯀꯩꯁꯨ ꯇꯧꯗꯦꯕ ꯃꯤ ꯌꯥꯝꯕꯅꯦ
ꯀ ꯑꯩꯈꯣꯏ ꯑꯩꯈꯣꯏꯒꯤ ꯃꯤ ꯌꯥꯝ ꯑꯩꯈꯣꯏ ꯇꯕꯗꯣ ꯐꯝꯒꯨꯝꯕ ꯇꯧꯕꯗꯨ ꯑꯩꯈꯣꯏꯗꯤ ꯍ ꯄꯨꯂꯞ ꯇꯔꯤꯅꯤ ꯕꯣꯏꯂꯔꯅ ꯕꯣꯏꯂꯔ ꯁꯤꯕꯅꯝꯗꯤ ꯂꯣꯏꯔꯦ
ꯕꯣꯏꯂꯔ ꯃꯊꯤꯗꯤ ꯅꯝꯊꯤꯕꯅꯦ ꯑꯗꯨꯁꯨ
ꯎꯝ
ꯎꯝ
ꯀꯦꯃꯤꯀꯦꯜ ꯃꯍꯨꯠꯇ ꯑꯗꯨ ꯁꯤꯖꯤꯟꯅꯔꯕꯅꯤꯅ
ꯎꯝ ꯑꯩꯈꯣꯏꯒꯤ ꯑꯩꯈꯣꯏ ꯈꯨꯟꯒꯤ ꯂꯩꯁꯥꯕꯤꯁꯤꯡꯁꯨ ꯏꯪꯈꯣꯜꯒꯨꯝꯕꯁꯦ ꯑꯗꯨꯝ ꯎꯕꯅꯦꯕ ꯑꯩꯈꯣꯏ ꯈꯨꯟꯒꯤ ꯂꯩꯥꯏꯁꯥꯕꯤꯁꯤꯡꯗꯤ ꯊꯕꯛ ꯀꯟꯕ ꯉꯥꯛꯇꯅꯤ ꯃꯣꯏꯗꯤ ꯅꯨꯄꯥꯗꯒꯤ ꯍꯦꯟꯅ ꯑꯗꯨꯝ ꯀꯟꯕꯅꯦꯕ ꯑꯁ ꯅꯨꯡꯇꯤꯒꯤ ꯏꯡꯈꯣꯟꯜ ꯆꯠꯀꯅꯤ ꯃꯣꯏꯅ ꯏꯪꯈꯣꯜ ꯆꯠꯄꯁꯦ ꯂꯦꯞꯄꯣꯏꯕ ꯑꯗꯨꯝ ꯍꯟꯗꯛꯁꯦ ꯂꯩꯁꯥꯕꯤ ꯑꯅꯤꯁꯦ ꯀꯩꯅꯣ ꯁꯤꯐꯥꯏꯁꯤꯡꯅ ꯂꯩꯕ ꯑꯩꯈꯨꯜꯗ ꯂꯩꯕ ꯃꯅꯥꯛꯇ ꯏꯪꯈꯣꯜ ꯎꯕ ꯃꯣꯏꯅꯤꯁꯦ ꯎꯃꯤꯟꯅꯕ ꯑ ꯍꯗ ꯁꯤꯐꯥꯏꯒꯤ ꯐꯤ ꯃꯔꯛꯇ ꯏꯪꯈꯣꯜ ꯎꯔꯤꯌꯦꯅ ꯃꯣꯏꯅ ꯏꯪꯈꯣꯜ ꯎꯕꯗꯣ ꯀꯔꯤ ꯍꯥꯏꯕ꯭ꯔꯥ ꯏꯪꯈꯣꯜ ꯎꯅꯕ ꯑꯗꯨꯝ ꯁꯦꯡꯗꯣꯛꯄ ꯀꯥꯟꯗꯒꯤꯀꯣ ꯊꯤ ꯑꯗꯨꯝ ꯎꯕꯗꯣ ꯑꯗꯗꯤ ꯊꯤꯝ ꯔ ꯑꯇ ꯏꯪꯀ ꯎꯗ ꯑꯣꯏꯔ
ꯃꯣꯏ ꯍꯥꯔꯗꯤ ꯌꯥꯝ ꯂꯩꯔꯝꯕꯅꯤꯗ
ꯑ ꯇꯂꯗ
ꯏꯁ
ꯑꯗꯨꯒ ꯑꯃꯨꯛꯇꯪ ꯆꯥꯖꯅꯤꯡꯗ꯭ꯔꯦꯗ
ꯑꯩꯅ ꯔꯤꯁꯥꯏꯀꯜ ꯇꯧꯔ ꯑꯗꯨꯝ ꯆꯥꯕꯗꯨꯕ
ꯎ ꯇꯜꯂꯦ ꯇꯠꯂꯦ ꯇꯜꯂꯦꯀꯣ ꯅꯪꯗꯤ ꯂꯤꯟ ꯊꯣꯡꯕ ꯆꯥꯕ꯭ꯔꯣ
ꯅꯪ ꯆꯕ꯭ꯔꯣ
ꯆꯥꯗꯦ ꯏꯃꯥꯟꯅꯕ ꯑꯃ ꯆꯥꯕ ꯑꯗꯨꯏ
ꯑꯩꯈꯣꯏꯒꯤ ꯍꯥꯟꯅ ꯍꯣꯁꯇꯥꯦꯜꯗ ꯊꯣꯡꯉꯒ ꯆꯥꯕ
ꯎꯝ
ꯑꯩꯗꯤꯗꯤ ꯑꯩꯕꯨꯗꯤ ꯆꯥꯗꯦꯕ ꯃꯇꯣꯡ ꯆꯥꯗꯦ ꯑꯩꯗꯤ
ꯎꯝ
ꯑꯩꯗꯤ ꯆꯥꯅꯤꯡꯗꯕ ꯄꯣꯠꯁꯤꯗ ꯄꯛꯊꯗꯦꯕ ꯑꯃ ꯑꯃ ꯑꯣꯏꯔꯁꯨ ꯑꯩꯅ ꯆꯥꯅꯤꯡꯗ꯭ꯔꯗꯤ ꯆꯥꯗꯦ ꯆꯥꯅꯤꯡꯕ ꯄꯠ ꯈꯛꯇꯪ ꯆꯥꯕꯅꯤ
ꯅꯪ ꯂꯤꯟ ꯊꯣꯡꯕꯗꯣ ꯆꯥꯗꯦ
ꯆꯥꯗꯦ
ꯑꯩꯁꯨ ꯄꯥꯝꯗꯦ ꯑꯗꯣ ꯏꯃꯥꯟꯅꯕ ꯑꯃꯗꯤꯀꯣ ꯉꯗꯤ ꯍꯥꯎꯕꯅꯦ ꯅꯣꯏ ꯆꯥꯗꯕꯩꯅꯦ ꯄꯪꯉꯤ ꯍꯥꯏꯌꯦ ꯃꯥꯅ
ꯉꯥꯗꯤ ꯃꯟꯕꯅꯤ ꯊꯣꯡ ꯀꯟꯕ
ꯃꯥꯒꯤ ꯒꯣꯚꯔꯗꯣ ꯂꯧꯊꯣꯛꯑꯒ ꯀꯔꯤ ꯍꯥꯏꯕ꯭ꯔꯥ ꯃꯨꯔꯨ ꯎꯝ ꯃꯌꯥꯏꯒꯤ ꯀꯔꯤ ꯍꯥꯏꯕ꯭ꯔꯣ ꯃꯥꯒꯤ ꯀꯔꯤ ꯍꯥꯏꯕ꯭ꯔꯥ
ꯕꯣꯟꯁ
ꯑꯁ ꯍꯥꯏꯕ ꯍꯥꯏꯕꯤꯗ ꯕꯣꯟꯁ ꯃꯩꯇꯩꯂꯣꯟꯗ ꯀꯔꯤ ꯍꯥꯏꯕ꯭ꯔꯥ ꯈꯪꯗꯦ ꯑꯗꯣ ꯌꯥꯝ ꯀꯜꯂꯤ ꯍꯥꯏꯌꯦ ꯑꯗꯣ ꯀꯣ
ꯁꯔꯨ ꯁꯔꯨ ꯎꯝ
ꯍꯣꯏ ꯁꯔꯨꯗꯣ ꯂꯧꯊꯣꯛꯑꯒ ꯍꯥꯏꯗꯤ ꯆꯥꯎꯔꯒ ꯊꯣꯡꯉꯒ ꯆꯥꯕꯗꯣ ꯍꯥꯎꯋꯤ ꯍꯥꯏꯌꯦꯕ ꯃꯣꯏꯗꯤ ꯑꯗꯨꯒ ꯏꯃꯥꯟꯅꯕꯤ ꯑꯃꯁꯨꯀꯣ ꯎꯝ
ꯎꯝ
ꯆꯥꯕꯅꯤ ꯍꯥꯎꯕꯅꯤ ꯍꯥꯏ ꯃꯁꯨ ꯑ ꯑꯩꯗꯤ ꯇꯜꯂꯦꯗ ꯎꯆꯤꯁꯨꯨ ꯁꯥꯏ ꯍꯥꯏꯌꯦ ꯔꯦꯗ ꯀꯔꯝꯕ ꯎꯆꯤ ꯑꯣꯏꯕ꯭ꯔꯥ ꯈꯪꯗꯦ
ꯑꯩꯁꯨ ꯁꯔꯦ ꯎꯎꯆꯤꯕꯨꯗꯤ ꯎꯆꯤ ꯑꯣꯏꯁꯨ ꯃꯣꯔꯦ ꯎ ꯎꯆꯤꯒꯨꯝ ꯑꯗꯨꯒꯨꯝ ꯂꯩꯅ ꯑꯩꯅ ꯎ ꯌꯨꯝꯗ ꯂꯩꯕꯁꯨ ꯆꯥꯏ ꯑꯆꯧꯕꯁꯤꯡꯗꯣ
ꯎꯝ
ꯍꯧꯕꯅꯦ ꯑꯗꯨꯗꯤ ꯃꯣꯏ ꯀꯦꯠ ꯁꯨꯁ ꯌꯥꯝ ꯊꯣꯛꯄꯅꯦ
ꯎ ꯈꯪꯗꯦꯗ ꯑꯩꯗꯤ ꯍꯥꯎꯋꯦ ꯍꯥꯏꯔꯁꯨ ꯆꯥꯅꯤꯡꯗꯦꯗ ꯎꯆꯤꯒꯨꯝꯕ ꯂꯤꯟꯒꯨꯝꯕ ꯍꯨꯏꯒꯨꯝꯕꯁꯦ ꯑꯩꯗꯤ ꯁꯨꯡꯆꯥ ꯆꯥꯅꯤꯗꯤ ꯍꯥꯎꯋꯦ ꯍꯥꯏꯔꯁꯨ
ꯑꯩ ꯍꯣꯏ ꯆꯗꯦ ꯍꯨꯏ ꯆꯥꯗꯦ ꯑꯗꯨꯒ ꯈꯥꯖꯤꯡ ꯆꯥꯗꯦ
ꯈꯖꯤꯡ
ꯎꯝ
ꯈꯖꯦꯡꯗꯤ ꯍꯥꯎꯕ ꯅꯠꯇ꯭ꯔꯣ
ꯑꯩ ꯑꯩꯗꯤ ꯆꯥꯗꯦꯌꯦ ꯑꯗꯣ
ꯎꯝ
ꯑꯩ ꯑꯦꯂꯥꯔꯖꯤꯛ ꯇꯧꯋꯦ
ꯑꯣ ꯑꯗꯨꯒꯤ
ꯑꯩꯈꯣꯏꯁꯨ ꯎꯝ ꯑꯩꯈꯣꯏꯁꯨ ꯂꯥꯏꯔꯤꯛ ꯇꯧꯋꯦ ꯑꯗꯨꯒ ꯈꯖꯤꯡꯁꯨ
ꯎꯝ
ꯑꯩ ꯆꯥꯔꯁꯨ ꯄꯥꯛ ꯆꯥꯔꯝꯗꯦꯕ ꯑꯩꯅ ꯆꯥꯅꯤꯡꯗꯕ ꯄꯣꯠ ꯑꯣꯏꯕ ꯑꯗꯨꯒꯤ ꯄꯥꯎꯆꯥꯗꯕꯅꯤꯅ ꯑꯗꯣ ꯑꯗꯨꯝ ꯄꯥꯛ ꯆꯥꯁꯨ ꯆꯥꯗꯦ ꯑꯗꯨꯒ ꯑꯃꯨꯛꯀ ꯏꯂꯥꯖꯤꯛ ꯇꯧꯁꯤꯟꯕ ꯑꯗꯨꯅꯤ ꯑ
ꯎꯝ ꯈꯣꯏꯒꯨꯝꯕꯗꯤ ꯑꯗꯨꯝ ꯆꯥꯕ꯭ꯔꯣ
ꯈꯣꯏꯗꯤ ꯆꯥꯏ ꯆꯥꯅꯤꯡꯕ ꯃꯇꯥꯡꯗ ꯑꯗꯨꯝ ꯆꯥꯏ
ꯑꯁ ꯑꯩꯗꯤ ꯑꯗꯨꯗꯣ ꯌꯥꯝ ꯄꯥꯝꯃꯦ
ꯍꯥ
ꯈꯣꯏꯗꯤ ꯌꯥꯝ ꯄꯥꯝꯃꯦꯕ ꯑꯩꯗꯤ
ꯑꯗꯨꯒꯤꯅꯦ ꯅꯨꯃꯤꯠ ꯅꯃꯥꯏꯗꯣ ꯈꯣꯏ ꯃꯥꯜꯂꯤꯗꯣ
ꯑꯗꯨꯗꯤ ꯀꯃꯥꯏ ꯃꯥꯟꯕ꯭ꯔꯣ
ꯎꯝ
ꯑꯩ ꯃꯤꯠꯁꯤ ꯈꯣꯏ ꯃꯟꯕꯔꯣ